ꯇꯥꯕ꯭ꯔꯥ
ꯇꯥ
ꯎꯝ ꯑꯩꯈꯣꯏꯒꯤ
ꯑꯩꯈꯣꯏꯒꯤ
ꯉꯥ ꯊꯣꯡꯕ ꯑꯗꯨꯗꯒꯤ ꯏꯔꯣꯝꯕ ꯑꯗꯨꯗꯒꯤ ꯎꯝ ꯆꯥꯛꯍꯥꯎ ꯈꯦꯔ ꯑꯗꯨꯒ ꯑꯩꯈꯣꯏꯒꯤ ꯀꯩ ꯍꯥꯏꯒꯔꯦ ꯄꯥꯐꯣꯔ ꯕꯣꯔꯥ ꯑꯁ ꯏꯔꯣꯝ ꯎꯝ ꯌꯥꯝꯕꯅꯦꯕ ꯃꯊꯦꯜ ꯑꯗꯣ ꯑꯩꯈꯣꯏꯒꯤ ꯎꯝ
ꯆꯥꯅꯤꯡꯗꯕ ꯈꯣꯠꯇꯕ ꯑꯃ ꯆꯥꯔꯒ ꯑꯣꯛꯑꯦ ꯍꯥꯏꯕꯖꯨꯇꯦ ꯑꯗꯨꯝ ꯍꯥꯎꯇ꯭ꯔꯣ ꯃꯌꯥꯝ ꯆꯥꯕꯒ ꯑꯧ ꯑꯧ ꯆ ꯩꯔꯥꯎꯕꯒꯤꯗꯤꯀꯣ
ꯑꯥ
ꯑꯧ
ꯎꯝ ꯃꯍꯥꯎ ꯁꯦ ꯌꯥꯝ ꯊꯤꯅ ꯍꯥꯎꯕꯅꯤꯍꯦ ꯅꯤꯡꯕꯨ ꯅꯤꯡꯁꯤꯡꯉꯤ
ꯈꯪꯗꯦ ꯑꯩꯗꯤ ꯉꯥꯍꯩꯒꯨꯝꯕꯁꯦ
ꯑꯥ
ꯆꯥꯔꯝꯗꯦꯕ
ꯑꯥ
ꯑꯣꯏꯕꯗꯣ
ꯈꯔ ꯊꯣꯡꯕ ꯐꯖꯅ ꯊꯣꯡꯕꯩꯔꯥ ꯑꯩꯉꯣꯟꯗ ꯍꯥꯎꯖꯕ ꯑꯃ ꯑꯣꯏꯒꯤꯗꯦ ꯌꯨꯝꯗꯒꯗꯤ ꯑꯝꯇ ꯊꯣꯡꯗꯦ ꯎꯝ
ꯅꯪꯒ ꯑꯩꯒ ꯆꯞ ꯃꯥꯟꯅꯔꯦ ꯑꯩꯁꯨ ꯉꯥꯍꯩꯁꯦ ꯆꯥꯗꯦꯕ ꯑꯈꯣꯏꯒꯤ ꯑꯩꯅ ꯑꯥꯗ ꯑꯈꯣꯏꯒꯤ ꯏꯌꯥꯝꯕꯁꯤꯡ ꯄꯨꯂꯞ ꯂꯩꯃꯤꯟꯅꯕꯗ ꯃꯣꯏ ꯉꯥꯍꯩ ꯆꯥꯁꯦ ꯍꯥꯏꯅ ꯑꯍꯥꯟꯕ ꯑꯗꯨꯏ ꯅꯨꯃꯤꯠ ꯇ ꯆꯥꯒꯤꯕꯗꯨꯗꯒꯤ ꯑꯩꯖꯦ ꯍꯥꯏꯗꯤ ꯍꯩꯅꯔꯝꯗꯕꯗꯣ ꯍꯩꯅꯒ꯭ꯔꯦ ꯍꯥꯏ ꯑꯩ ꯌꯨꯝꯗ ꯁꯤꯗ ꯑꯩꯈꯣꯏꯒꯤ ꯗ ꯥꯗꯥ ꯍꯣꯏ ꯃꯌꯥꯝ ꯊꯣꯡꯕꯗ ꯆꯥꯁꯦ ꯍꯥꯏꯕ ꯃꯇꯝꯗ ꯑꯩ ꯁꯨꯡꯆꯥ ꯆꯥꯗꯦꯕ
ꯆꯥꯗꯦꯕ
ꯑꯗꯨꯒ ꯑꯥꯗ ꯑꯥꯗ ꯂꯩꯔꯨꯕꯗꯒꯤ ꯑꯗꯨ ꯏꯌꯥꯝꯕ ꯑꯃꯅ ꯊꯣꯡꯕꯗꯒꯤ ꯑꯗꯨꯗꯒꯤ ꯆꯥꯒꯤꯕꯅꯦ ꯁꯤꯗꯤ ꯍꯥꯎꯏꯤꯅꯦꯍꯦ ꯍꯥꯏꯅ ꯀꯣ ꯑꯗꯨꯗꯒꯤ ꯑꯩꯁꯦ ꯑꯦ ꯍꯥꯢꯅ ꯑꯩꯁꯦ ꯈꯔ ꯈꯔꯁꯨ ꯑꯗꯨꯗꯒꯤ ꯚꯤꯗꯤꯑꯣ ꯑꯃꯨꯛꯇꯪꯈꯛ ꯌꯦꯡ ꯌꯦꯡꯈꯤꯕ ꯀꯃꯥꯏ ꯊꯣꯡꯗꯣꯏꯅꯣ ꯍꯥꯏꯅ ꯑꯗꯨ ꯅꯨꯃꯤꯠꯇꯒꯤ ꯑꯩ ꯏꯁꯥꯅ ꯑꯗꯨꯝ ꯊꯣꯡꯖꯔꯕꯅꯦ ꯃꯍꯥꯎꯁꯦ ꯑꯁ ꯌꯥꯝ ꯊꯤꯅ ꯍꯥꯎꯋꯦ ꯍꯥꯏꯕ
ꯑꯩꯗꯣ
ꯑꯥ
ꯑꯈꯣꯢꯗꯤ ꯃꯣꯏ ꯅꯨꯄꯥꯅ ꯊꯣꯡꯕꯅꯤ ꯑꯃꯨꯛꯈꯛꯇꯤ ꯀꯩꯁꯨ ꯌꯥꯝ ꯑꯩꯉꯣꯟꯗ ꯄꯥꯝꯕ ꯈꯣꯠꯄ ꯂꯩꯗꯅ
ꯎꯝ
ꯑꯗꯨ ꯑꯣꯏꯈꯤꯗꯦꯕ ꯆꯥꯕꯗꯗꯤ ꯈꯪꯗꯦ ꯑꯩꯉꯣꯟꯗ ꯍꯩꯅꯕ ꯑꯩꯁꯨ ꯑꯍꯥꯝꯕ ꯊꯣꯡꯀꯥꯟꯗꯗꯤ ꯍꯥꯏꯗꯤ ꯍꯩꯅꯗꯕꯩ ꯎꯝ ꯍꯩꯅꯔꯣꯏꯗ꯭ꯔꯥ ꯍꯥꯏꯅ ꯏꯁꯥꯅ ꯈꯟꯕꯗꯣ
ꯎꯝ
ꯑꯗꯨꯃꯥꯏꯅ ꯇꯧꯔꯀꯥꯟꯗ ꯆꯥꯎ ꯀꯥꯟꯗ ꯃꯅꯝꯁꯨ ꯅꯝꯗꯕꯤ ꯌꯥꯝꯅ ꯍꯥꯎꯕꯗꯣ
ꯑꯣ
ꯑꯣ
ꯑꯗꯨꯅꯤꯅꯦꯍꯦ ꯑꯩꯁꯨ ꯃꯅꯝꯒꯤ ꯋꯥꯠꯇ ꯑꯩꯈꯣꯏꯒꯤ ꯑꯃ ꯃꯥꯒꯤ ꯃꯊꯥ ꯌꯥꯎꯖꯕꯗꯣ ꯈꯪꯕ꯭ꯔꯥ
ꯑꯧ ꯑꯧ
ꯑꯁ ꯑꯗꯨꯅꯤꯅꯦ ꯑꯩꯅ ꯆꯥꯕꯗ ꯇꯜꯂꯤꯁꯦ ꯑꯁꯤꯗꯤ ꯑꯩ ꯇꯜꯂꯦ ꯍꯥꯏꯅ ꯁꯨꯡꯆꯥꯥ ꯆꯥꯗꯦ ꯍꯥꯏꯕ ꯍꯧꯖꯤꯛꯇꯤ ꯀꯣ ꯊꯣꯡꯕꯒ ꯈꯔ ꯍꯩꯔꯦ ꯆꯥꯕꯒ
ꯆꯥꯕꯗ ꯕ꯭ꯂꯦꯛ ꯕ꯭ꯂꯦꯛ ꯑꯣꯏꯕꯗꯣ ꯑꯗꯨ ꯑꯣꯏꯁꯨ ꯍꯥꯏꯗꯤ ꯃꯅꯨꯡꯒꯨꯝꯕꯗꯨꯁꯨ ꯍꯩꯅꯔꯝꯗꯕ ꯈꯣꯠꯇꯕꯗꯤ ꯀꯩꯁꯨꯨꯛ ꯇꯧꯗ꯭ꯔꯦ ꯍꯥꯏꯕ
ꯑꯣ ꯑꯣ
ꯑꯣ
ꯑꯗꯨ ꯑꯩꯗꯤ ꯈꯪꯗꯦ ꯍꯥꯢꯗꯤ ꯃꯊꯥꯁꯦ ꯍꯧꯖꯤꯛꯁꯨ ꯍꯥꯏꯔꯨꯔꯗꯤ ꯃꯊꯥꯁꯦ ꯆꯥꯕ ꯍꯩꯅꯗꯦꯕ
ꯑꯩꯁꯨ ꯍꯩꯅꯗꯦ ꯑꯧ ꯃꯇꯛꯀꯤ ꯕꯂꯦꯛ ꯀꯣꯕꯔꯗꯣ ꯆꯥꯕꯗꯣ
ꯑꯩꯁꯦ ꯍꯩꯅꯔꯝꯗꯕꯅꯤ ꯑꯗꯣ ꯈꯪꯗꯦ ꯑꯩꯈꯣꯏꯒꯤ ꯃꯔꯨꯒꯤ ꯁꯔꯨꯛ ꯑꯣꯏꯒꯗ꯭ꯔꯥ ꯃꯀꯣꯛꯀꯤ ꯁꯔꯨꯛ ꯑꯣꯏꯔ ꯑꯗꯨ ꯌꯥꯎꯔꯛꯑꯗꯤ ꯑꯩꯈꯣꯏꯒꯤ ꯐꯅ ꯑꯩꯁꯦ ꯆꯥꯔꯝꯗꯕꯗꯣ ꯑꯗꯨꯐꯥꯎꯗꯤ ꯆꯥꯏꯌꯦꯕ ꯑꯩꯈꯣꯏꯒꯤ ꯃꯊꯥꯗꯨꯗꯤ ꯆꯥꯗꯦ ꯑꯩꯈꯣꯏꯒꯤ ꯃꯀꯣꯛꯀꯤ ꯍꯥꯏꯗꯤ ꯃꯇꯣꯡꯗꯩ ꯈꯔ ꯑꯃꯁꯨ ꯌꯥꯎꯖꯩ
ꯈꯔ ꯌꯥꯎꯖꯩꯩꯅ
ꯑꯥ ꯑꯗꯨꯒꯨꯝꯕꯗꯨꯗꯤ ꯑꯗꯨꯝ ꯆꯥꯏꯌꯦꯕ ꯍꯥꯎꯋꯦꯕ ꯑꯗꯨ ꯍꯧꯖꯤꯛꯁꯦ ꯈꯪꯗꯦ ꯑꯍꯥꯎꯕꯁꯨ ꯌꯥꯝ ꯆꯥꯅꯤꯡꯕ ꯇꯧꯔꯤꯁꯦ ꯑꯍꯥꯎꯕꯁꯨ ꯌꯥꯝ ꯆꯥꯅꯤꯡꯉꯦꯕ ꯑꯗꯨꯒ ꯑꯩꯈꯣꯏꯒꯤ ꯆꯥꯃꯜꯂꯛꯑꯁꯨ ꯏꯁꯥꯗ ꯁꯣꯛꯀꯗ꯭ꯔꯥ ꯍꯥꯏꯕꯒꯤ ꯑꯃꯁꯨ ꯂꯩꯔꯦ ꯑꯗꯒꯤ ꯄꯩꯁꯥꯁꯨ ꯍꯥꯏꯗꯤ ꯃꯔꯥꯡ ꯀꯥꯏꯅ ꯂꯩꯇꯕꯅꯤꯅꯀꯣ ꯆꯥꯕꯗ ꯑꯩꯈꯣꯏꯒꯤ ꯑꯃ ꯈꯧꯇꯛ ꯆꯥꯕ ꯍꯥꯏꯔꯒ꯭ꯔ ꯈꯤꯇꯪ ꯑꯦ ꯁꯤꯃ ꯆꯥꯈ꯭ꯔ ꯒꯗꯤ ꯏꯁꯥꯗꯁꯨ ꯀꯩꯅꯣ ꯇꯧꯅꯤ ꯆꯥꯃꯟꯒ꯭ꯔꯦ ꯍꯥꯏꯅ ꯏꯁꯥꯗ ꯑꯗꯨꯝ ꯈꯟꯕꯗꯣ ꯑꯗꯨ ꯇꯧ ꯂꯩꯕꯤꯅꯦꯕ ꯇꯧꯔꯤꯁꯦ ꯑꯗꯨ ꯀꯩꯅꯣꯝꯃ ꯍꯥꯏꯕꯤꯌꯨꯔꯥ ꯆꯥꯕꯗ ꯑꯩꯈꯣꯏꯒꯤ ꯁꯨꯃꯥꯏꯅ ꯍꯥꯏꯌꯦꯕ ꯑꯩꯈꯣꯏꯒꯤ ꯄ꯭ꯔꯣꯇꯤꯟꯒꯤ ꯁꯔꯨꯛꯁꯦ ꯍꯋꯥꯏ ꯑꯃ ꯊꯣꯡꯉꯁꯨ ꯄ꯭ꯔꯣ ꯇꯤꯟꯁꯦ ꯑꯩꯈꯣꯏ ꯏꯋꯥꯠ ꯋꯥꯠꯂꯦ ꯍꯥꯏꯌꯦꯕꯀꯣ ꯆꯥꯕꯒꯤ ꯆꯥꯡꯁꯦ ꯄ꯭ꯔꯣꯇꯤꯟꯁꯦ ꯌꯥꯔꯤꯈꯩꯗꯤ ꯄ꯭ꯔꯣꯇꯤꯟꯁꯦ ꯌꯥꯝꯃꯜꯂꯣ ꯍꯥꯏꯕꯅꯦꯕ ꯈꯣꯏꯗ ꯍꯥꯏꯔꯤꯁꯦ ꯑꯩꯈꯣꯏꯒꯤ ꯌꯦꯔꯨꯝꯁꯨ ꯌꯥꯎꯔꯁꯨ ꯑꯩꯈꯣꯏꯒꯤ ꯌꯦꯟꯁꯤꯁꯨ ꯑꯩꯈꯣꯏꯒꯤ ꯐꯨꯠꯂꯒ ꯑꯣꯏꯁꯨ ꯍꯥꯞꯄꯤꯌꯨ ꯅꯨꯡꯇꯤꯒꯤꯅꯦꯕꯁꯦ ꯑꯩꯈꯣꯏꯒꯤ ꯍꯛꯆꯥꯡꯗ ꯇꯥꯁꯤꯜꯂꯛꯀꯦ ꯈꯣꯠꯀꯦ ꯍꯥꯏ ꯍꯥꯏꯗꯤ ꯑꯐꯕ ꯂꯣꯝꯗꯣ ꯍꯥꯏꯇꯥꯔꯦꯀꯣ ꯑꯥ ꯑꯆꯨꯝ ꯑꯗꯨꯃꯥꯏꯅ ꯍꯥꯏꯅꯩꯌꯦꯕ ꯑꯩꯅ ꯍꯥꯏꯐꯦꯠ ꯑꯗꯨꯝ ꯌꯦꯡꯕꯗ ꯍꯥꯏꯇꯥꯔꯦ ꯑꯩꯈꯣꯏꯒꯤ ꯍꯋꯥꯏ ꯐꯅ ꯆꯥꯔꯁꯨ ꯍꯋꯥꯏ ꯉꯥꯛꯇ ꯆꯥꯔꯦꯅ ꯑꯩꯈꯣꯏꯒꯤ ꯃꯍꯤ ꯀꯩꯀꯩ ꯁꯨꯝꯇꯣꯛꯄ ꯈꯣꯠ ꯄ ꯌꯥꯎꯈꯤꯗ꯭ꯔꯣ
ꯌꯥꯎꯒꯤꯗ꯭ꯔꯣ
ꯑꯗꯨꯒꯨꯝꯕ ꯗꯨꯗꯁꯨ ꯃꯥꯒꯤ ꯄ꯭ꯔꯣꯇꯤꯟ ꯃꯥꯏ ꯐꯥꯏꯕꯔ ꯀꯩꯀꯩ ꯆꯠꯂꯦ ꯑꯗꯨꯗꯒꯤ ꯍꯥꯄꯛ ꯄꯗꯅ ꯑꯩꯈꯣꯏꯒꯤ ꯁꯚꯦꯟ ꯒ꯭ꯔꯥꯝꯂ ꯀꯩꯅꯣ ꯑꯣꯏꯕꯅꯤꯅꯦ ꯌꯥꯝꯗꯕꯅꯤꯅꯦ ꯑꯩꯈꯣꯏꯒꯤ ꯍꯥꯏꯗꯤ ꯆꯥꯔꯤꯕ ꯆꯥꯡꯁꯦ ꯑꯗꯨꯅ ꯄ꯭ꯔꯣꯇꯤꯟꯁꯦ ꯌꯥꯔꯤꯒꯩ ꯌꯥꯝꯍꯜꯂꯨ ꯍꯥꯏꯕꯅꯦꯕ ꯑꯗꯨ ꯅ ꯆꯥꯕꯗ ꯑꯩꯈꯣꯏꯅ ꯌꯦꯟ ꯊꯣꯡꯕ ꯆꯥꯅꯤꯡꯉꯦ ꯍꯥꯏꯔꯁꯨ ꯐꯨꯠꯄ ꯀꯥꯟꯗꯁꯨ ꯑꯩꯈꯣꯏꯒꯤ ꯅꯨꯡꯇꯤꯒꯤ ꯍꯥꯞꯄꯅꯗꯤ ꯐꯕꯅꯦꯕꯁꯦ ꯑꯩꯈꯣꯏꯅ ꯄꯩꯁꯥꯁꯦ ꯈꯤꯇꯪ ꯃꯔꯥꯡ ꯀꯥꯏꯗꯕꯒꯤ ꯋꯥꯅꯦꯕ ꯑꯗꯣ ꯑꯩꯗꯤ ꯅꯨꯡꯇꯤ ꯈꯨꯗꯤꯡꯒꯤ ꯆꯥꯅꯤꯡꯉꯦꯕ ꯆꯥꯅꯤꯡꯉꯦ ꯍꯥꯏꯁꯦ ꯐꯨꯠ ꯂꯒ ꯍꯥꯏꯕꯀꯣ ꯑꯁꯤ ꯂꯛ ꯍꯥꯏꯗꯤ ꯑꯐꯕ ꯄꯣꯠꯇꯁꯨ ꯈꯔ ꯂꯧꯔꯒ ꯇꯧ ꯇꯥꯔꯦꯗꯅꯀꯣ ꯑꯗꯣ ꯈꯔ ꯄꯩꯁꯥꯒ ꯈꯔ ꯀꯩꯅꯣ ꯇꯧꯔꯗꯤ ꯃꯔꯥꯡ ꯀꯥꯏꯔꯗꯤꯀꯣ ꯅꯨꯡꯇꯤꯒꯤ ꯆꯥꯒꯗꯝꯅꯦ ꯆꯝꯊꯣꯡ ꯑꯗꯨꯝ ꯆꯥꯒꯗꯝꯅꯦ ꯑꯩꯈꯣꯏꯒꯤ ꯃꯊꯥꯕꯥꯛ ꯁꯔꯨꯛꯁꯦ ꯂꯧꯔꯒꯀꯣ ꯍꯥꯏꯗꯤ ꯄ꯭ꯔꯣꯇꯤꯟ ꯃꯥꯒꯤ ꯁꯔꯨꯛ ꯑꯗꯨꯗꯗꯤ ꯈꯔ ꯌꯥꯎꯋꯤꯅ ꯑꯗꯨꯒꯨꯝꯕꯗꯨꯗꯀꯣ ꯇꯧꯔ ꯆꯥꯒꯗꯝ
ꯑꯁ
ꯃꯥꯅꯦ ꯃꯥꯅꯦ ꯄꯩꯁꯥꯒꯤ ꯊꯕꯛ ꯉꯥꯛꯇꯅꯦ ꯍꯧꯖꯤꯛ ꯑꯩꯈꯣꯏꯅ ꯄ꯭ꯔꯣꯇꯤꯟ ꯆꯨꯝꯅꯒꯤꯒꯨꯝꯕ ꯂꯩꯔꯒ ꯆꯥꯕ ꯉꯝꯈ꯭ꯔꯕꯨꯗꯤ ꯐꯩꯌꯦꯕ ꯑꯗꯨꯏꯁꯨ ꯄ꯭ꯔꯣꯇꯤꯟꯒꯨꯝꯕ ꯑꯩꯈꯣꯏꯒꯤ ꯅꯦꯆꯔꯦꯜꯂꯤ ꯀꯩꯅꯣ ꯆꯥꯕꯁꯤꯅ ꯑꯩꯒꯤ ꯋꯥ ꯈꯜꯗꯗꯤ ꯑꯩꯒꯤ ꯑꯣꯏꯅꯗꯤ ꯐꯩ ꯍꯥꯏꯅ ꯈꯜꯂꯦ ꯑꯗꯨꯒ ꯑꯇꯣꯞꯄ ꯁꯥꯔꯛꯏꯁꯦ ꯀꯔꯤ ꯄ꯭ꯔꯣꯇꯤꯟꯅꯦ ꯍꯥꯏꯔ ꯁꯨ ꯑꯗꯨꯅꯦꯒ ꯑꯗꯥꯅꯦ ꯍꯥꯞꯆꯜꯂꯤꯁꯦ ꯈꯪꯕ ꯅꯠꯇꯦꯗꯅ ꯎꯝ ꯑꯗꯨꯗꯨꯅ ꯍꯥꯏꯇꯥꯔꯦ ꯈꯤꯇꯪ ꯋꯥꯈꯜꯗꯁꯨ ꯏꯌꯥꯡ ꯌꯥꯡꯕ ꯍꯥꯏꯕ ꯑꯃ ꯑꯣꯏꯗꯦ ꯍꯥꯏꯕ ꯑꯗꯨꯒꯤ ꯋꯥꯅꯤꯗ
ꯍꯧꯖꯤꯛꯁꯦ ꯍꯧꯖꯤꯛꯁꯦ ꯑꯩꯈꯣꯏꯅꯒ ꯆꯥꯅꯤꯡꯉꯤꯁꯦ ꯑꯗꯨ ꯑꯣꯛꯇꯤ ꯍꯧꯖꯤꯛ ꯅꯥꯅꯕꯅꯤꯅꯀꯣ
ꯑꯣꯛꯇꯤ
ꯑꯣꯛꯇꯤ ꯍꯧꯖꯤꯛ
ꯍꯜꯂꯣ ꯀꯣꯛ ꯍꯧꯖꯤꯛ ꯅꯔꯤꯕꯟ ꯑꯥ ꯑꯥ
ꯎꯝ ꯑꯣꯛꯇꯤ ꯍꯧꯖꯤꯛ ꯅꯥꯕꯅꯤꯅ ꯑꯥ ꯑꯩꯈꯣꯏꯒꯤ ꯆꯥꯕꯁꯦ ꯀꯔꯤ ꯍꯥꯏꯇꯥꯔꯦ ꯑꯩꯗꯤ ꯀꯌꯥ ꯅꯨꯡꯉꯥꯏꯇꯦꯕ ꯍꯥꯏꯗꯤ ꯄꯥꯏꯌꯥꯝ ꯀꯥꯝꯊꯣꯛꯑꯁꯨ ꯃꯅꯝ ꯅꯝꯕ ꯄꯣꯠ ꯑꯣꯏ ꯍꯥꯏꯅ ꯃꯌꯥꯝꯅ ꯍꯥꯏꯅꯩꯌꯦꯕ ꯑꯗꯨꯅ ꯑꯩꯗꯤ ꯑꯗꯨꯒꯨꯝꯕꯗꯤ ꯆꯥꯅꯤꯡꯗ꯭ꯔꯦꯕꯀꯣ ꯑꯩꯅ ꯍꯧꯖꯤꯛ ꯆꯥꯅꯤꯡꯉꯤꯕ ꯍꯥꯏꯕꯕꯨ ꯈꯣꯏꯒꯤ ꯁꯟ ꯑꯝꯗꯤ ꯐꯖꯅ ꯆꯥꯅꯤꯡꯉꯦ ꯍꯥꯏꯗꯤ ꯑꯗꯨꯝ ꯃꯌꯥꯝ ꯆꯥꯟꯅꯩ ꯀꯩꯅꯣ ꯇꯧꯋꯤꯗꯅꯀꯣ ꯐꯖꯅ ꯊꯣꯡꯕꯁꯨ ꯍꯩꯒꯠꯂꯛꯄꯗꯒꯤ ꯍꯥꯏꯇꯥꯏ
ꯊꯣꯡꯕꯒ ꯊꯥꯒꯠꯄꯁꯦ
ꯑꯥ
ꯑꯥ ꯌꯥꯝꯅ ꯍꯥꯏꯗꯤ ꯀꯩꯅꯣ ꯍꯥꯎꯗꯧꯕꯗꯤ ꯑꯗꯨꯝ ꯃꯥꯥꯟꯕꯦ
ꯑꯧ ꯍꯣ ꯍꯣꯏ ꯍꯣ ꯍꯣꯏ ꯃꯥꯜꯂꯦ ꯃꯥꯜꯂꯦ
ꯑꯩ ꯑꯩꯅ ꯍꯧꯖꯤꯛ ꯆꯥꯅꯤꯡ
ꯍꯥꯜꯂꯣ ꯍꯜꯂꯣ ꯍꯥꯜꯂꯧ